ꯇꯥꯕ꯭ꯔꯣ
ꯑꯥ ꯀꯩꯗꯧꯔꯤꯅꯣ
ꯑ ꯍꯧꯖꯤꯛꯁꯤꯦ ꯄꯨꯡ ꯑꯍꯨꯝ ꯍꯥꯏ ꯇꯥꯔꯛꯄꯒꯤ ꯏꯚꯤꯅꯤꯡ ꯋꯥꯛ ꯑꯠ ꯆꯠꯁꯔꯥ ꯍꯥꯏꯅ ꯈꯜꯂꯒ ꯂꯩꯔꯝꯃꯤꯅꯤ ꯍꯧꯖꯤꯛꯁꯦ ꯑ
ꯑꯣ ꯌꯥꯝꯣ
ꯍꯣꯏ ꯅꯪꯗꯤ ꯀꯩ ꯇꯧꯔꯤꯅꯣ
ꯁꯥꯕꯒꯤ ꯆꯠꯊꯣꯛꯄ ꯌꯥꯗꯦ
ꯑꯣ ꯏꯠꯇ ꯎꯝ ꯏꯚꯤꯅꯤꯡ ꯆꯪꯉꯛꯑꯕꯅꯤꯅ ꯍꯣꯏ ꯅꯨꯡꯁꯥꯕꯨꯗꯤ ꯈꯖꯅ ꯁꯕꯀꯣ ꯍꯧꯖꯤꯛꯁꯦ
ꯎꯝ
ꯑꯗꯨ ꯍꯥꯏꯦ ꯍꯧꯖꯤꯛꯀꯥꯟꯁꯤ ꯑꯌꯨꯛ ꯑꯌꯨꯛꯇ ꯋꯥꯋꯀꯤꯡ ꯆꯠꯄꯁꯤ ꯕꯣꯜ ꯌꯦꯡꯕꯗ ꯆꯠꯄ ꯐꯪꯗ꯭ꯔꯕꯅꯤꯅꯀꯣ ꯑꯗꯨꯒꯤ ꯏꯚꯅꯤꯡ ꯏꯚꯅꯤꯡ ꯗ ꯏꯚꯅꯤꯡ ꯍꯣꯏ ꯏꯚꯤꯅꯤꯡ ꯏꯚꯤꯅꯤꯡꯗ ꯆꯠꯄꯁꯤ ꯅꯣꯡ ꯆꯨꯒꯦꯁꯨ ꯇꯧꯕ ꯅꯨꯡꯁꯥꯁꯨ ꯁꯥꯕ ꯑꯗꯨꯒꯤ ꯆꯠꯂꯒ ꯑꯃꯨꯛꯀ ꯅ ꯅꯣꯡ ꯆꯨꯔꯒ ꯑꯃꯨꯛꯀ ꯆꯣꯠꯀꯗ꯭ꯔꯥ ꯍꯥꯏꯅ ꯈꯜꯂꯒ ꯃꯈꯜꯁꯤ ꯈꯜꯂꯒ ꯂꯩꯔꯝꯃꯤꯅꯦꯕ
ꯎꯝ ꯕꯣꯜ ꯌꯦꯡꯕꯅꯤꯅ ꯆꯠꯊꯣꯛꯄ ꯌꯥꯗꯦꯅꯦ ꯑꯌꯨꯛꯇꯤ
ꯎꯄꯥꯏ ꯁꯨꯛꯂꯩ ꯂꯩꯇ꯭ꯔꯦ ꯋꯥꯊꯤ ꯇꯥꯕꯗ ꯂꯣꯏꯔꯦ ꯑꯗꯨꯒ ꯑꯩꯁꯤ ꯎꯝ ꯕꯣꯜ ꯌꯦꯡꯕꯒꯤ ꯀꯔꯤ ꯍꯥꯏꯒꯅꯤ ꯊꯦꯡ ꯊꯦꯡꯅꯁꯨ ꯌꯨꯝ ꯆꯪꯕꯒꯤ ꯑꯩꯁꯦ ꯌꯨꯝꯗ ꯐꯥꯎꯕ ꯆꯪꯍꯟꯗ꯭ꯔꯕꯅꯦ ꯑꯩꯁꯦ
ꯌꯨꯝꯗꯪꯍꯜꯂꯗꯤ ꯦꯔꯥ ꯀꯥꯅꯤꯍꯦ
ꯌꯨꯝꯗ ꯇꯨꯝꯗ꯭ꯔꯦ ꯑꯩꯁꯦ ꯑꯩ ꯑꯩꯈꯣꯏ
ꯑꯥ ꯇꯞ ꯌꯥꯝ ꯌꯨꯝꯗ ꯇꯨꯝꯗ꯭ꯔꯗꯤ ꯀꯥꯏꯗ ꯇꯨꯝꯃꯤꯅꯣ
ꯑꯩꯈꯣꯏ ꯒꯥꯔꯤ ꯑꯩꯗꯤ ꯒꯥꯔꯤ ꯃꯅꯨꯡꯗ ꯇꯨꯝꯃꯛꯄ ꯀꯨꯏꯔꯑꯦ
ꯑꯁ ꯒꯥꯔꯤꯗꯐꯥꯎ ꯌꯦꯡꯉꯤꯔꯣ
ꯑꯩꯈꯣꯏꯒꯤ ꯀ꯭ꯂꯕꯀꯤ ꯑꯣꯏꯅꯅꯦ
ꯎꯝ
ꯄ꯭ꯔꯣꯖꯦꯛꯇꯔ ꯊꯥꯜꯂꯒ ꯀꯥꯞꯄꯒ ꯌꯦꯡꯕꯅꯦꯕ ꯄ꯭ꯔꯣꯖꯦꯛꯇꯔꯗ ꯆꯥꯎꯅ ꯏꯁꯀ꯭ꯔꯤꯟ ꯇꯧꯔꯒ ꯀꯣ
ꯑꯣ
ꯑꯗꯨ ꯌꯦꯡꯉꯦ ꯌꯨꯝ ꯆꯪꯕꯗꯗꯤ ꯑꯃꯨꯛꯀ ꯊꯦꯡꯕ ꯑꯗꯨ ꯊꯣꯡꯗꯣ ꯂꯣꯟꯕꯤꯕ ꯃꯇꯝꯗꯁꯨ ꯂꯩꯑ ꯂꯣꯟꯕꯤꯗꯕꯁꯨ ꯂꯩꯌꯦ ꯑꯗꯨ ꯑꯩꯅꯁꯨ ꯑꯩ ꯊꯤꯡ ꯊꯦꯡꯅ ꯆꯪꯕꯅꯤꯅ ꯑ ꯊꯣꯡꯗꯨ ꯂꯣꯟꯈ꯭ꯔꯣ ꯑꯩꯒꯤ ꯍꯥꯏꯔꯒ ꯑꯩꯒꯤ ꯐꯤ ꯈꯣꯏꯗꯣ ꯏꯟꯅꯕ ꯐꯤ ꯑꯩꯈꯣꯏꯗꯣ ꯒꯥꯔꯤ ꯃꯅꯨꯡꯗ ꯍꯥꯞꯄꯒ ꯑꯗꯨꯝ ꯂꯩꯔꯕꯅꯦ ꯑꯍꯤꯡ ꯆꯨꯞꯄ ꯋꯥ ꯉꯥꯡꯉꯒ ꯂꯩꯕꯅꯤꯅ ꯌꯨꯝꯗꯁꯨ ꯀꯅꯥ ꯀꯅꯥ ꯋꯥꯔꯤ ꯁꯥꯕ꯭ꯔ ꯅꯪꯒꯤꯁꯦ ꯑꯍꯤꯡ ꯆꯨꯞ ꯆꯨꯞꯅ ꯅꯪ ꯋꯥꯈꯛꯇ ꯉꯥꯡꯉꯒ ꯂꯩꯌꯦ ꯍꯥꯏꯗꯅꯁꯨ ꯉꯥꯡꯕ ꯑꯗꯨꯒꯤ ꯑꯣ ꯅꯨꯡꯉꯥꯏꯇ꯭ꯡꯔꯦ ꯍꯥꯏꯗꯅ ꯑꯩꯅ ꯒꯥꯔꯤ ꯃꯅꯤꯡꯗ ꯐꯝꯃꯒ ꯑꯅꯝꯕ ꯂꯩꯈ꯭ꯔꯦꯕ
ꯍꯝ ꯒꯥꯔꯤ ꯒꯥꯔꯤꯖꯦ ꯐꯝꯃꯒ ꯇꯨꯝꯕꯁꯤꯗꯤ ꯋꯥꯔꯝꯅꯤꯍꯦ
ꯇꯨꯝꯗꯦꯗ ꯑꯩꯁꯨ ꯅꯪꯁꯨ ꯊ꯭ꯔꯤ ꯍꯟꯗ꯭ꯔꯦꯠ ꯑꯗꯨꯅꯅꯦꯀꯣ ꯑꯗꯨ ꯃꯅꯨꯡꯗꯨꯝꯕ ꯃꯤ ꯑꯅꯤ ꯄꯨꯝꯕꯗꯤ ꯑꯗꯨꯝ ꯌꯥꯕꯅꯦ ꯁꯤꯠꯀꯤ ꯃꯇꯤꯛ ꯐꯣꯔꯠ ꯁꯤꯠꯇꯣ ꯂꯣꯏ ꯀꯨꯞꯆꯜꯂꯒ ꯇꯨꯝꯕ ꯃꯤ‌ ꯑꯅꯤꯀꯨꯝꯕ ꯇꯞ ꯆꯥꯕꯅꯦ ꯑꯗꯨꯒ ꯍꯧꯖꯤꯛꯇꯤ ꯀꯩ ꯇꯧꯔꯝꯃꯤꯅꯣ ꯅꯪꯗꯤ
ꯑꯩꯔꯣ ꯐꯝꯃꯤꯅꯦ
ꯐꯝꯕ ꯍꯥꯏꯗꯤ ꯑꯗꯨꯝ ꯐꯝꯃ ꯈꯛ ꯂꯩꯕ꯭ꯔꯥ ꯍꯥꯏꯕꯗꯤ ꯊꯕꯛ ꯇꯧꯅ ꯇꯧꯅ
ꯐꯤ ꯁꯨꯔꯒ ꯐꯝꯃꯒ ꯂꯩꯌꯦ
ꯑꯣ ꯐꯤ ꯍꯥꯏꯔꯒ ꯑꯩꯁꯨ ꯉꯁꯤꯁꯦ ꯅꯍꯥꯟꯗꯒꯤ ꯅꯣꯡ ꯆꯨꯕꯁꯤꯗ ꯑꯩꯒꯤ ꯗ꯭ꯔꯦꯁ ꯈꯣꯏꯁꯤꯁꯨ ꯍꯥ
ꯐꯤ ꯁꯨꯔꯖꯨ‌ ꯅꯣꯡ ꯆꯨꯕꯅꯤꯗ ꯀꯪꯕ ꯌꯥꯗꯦꯕ ꯑꯗꯨꯒꯤ ꯑꯥ
ꯍꯧꯏ ꯑꯩꯅ ꯐꯤ ꯁꯨꯕꯗꯁꯨ ꯑꯃꯨꯛꯀ ꯀꯝꯐꯣꯔꯠ ꯍꯥꯞꯄꯒ ꯁꯨꯒꯗꯧꯕꯗꯁꯨ ꯍꯥꯞꯄꯗꯣ ꯀꯥꯎꯍꯧꯕꯒꯤ
ꯎꯝ ꯃꯅꯝ ꯈꯔ ꯆꯣꯜꯂꯝꯃꯅꯤ ꯍꯣꯏ ꯀꯨꯏꯅ ꯊꯝꯕꯒꯤ ꯐꯤꯗꯣ ꯆꯣꯠꯂꯒ ꯀꯨꯏꯅ ꯆꯣꯠꯂꯒ ꯊꯝꯕꯒꯤ ꯀꯪꯉꯃ ꯀꯪꯗꯕꯗꯣ ꯃꯅꯝ ꯆꯦꯟꯕꯅꯦ ꯍꯣꯏ
ꯃꯩ ꯃꯩꯁꯤ ꯅꯨꯡꯉꯥꯏꯔꯒꯗꯤ
ꯎꯝ
ꯈꯣꯏ ꯁꯣꯂꯥꯔꯕꯨꯗꯤ ꯊꯝꯃꯦ ꯁꯣꯂꯔ ꯊꯝꯃꯁꯨ ꯋꯥꯁꯤꯡ ꯃꯦꯆꯤꯟꯗ ꯗ꯭ꯔꯥꯏ ꯇꯧꯕꯗꯤ ꯌꯥꯗꯕꯅꯤꯅ
ꯍꯣꯏ
ꯑꯗꯨꯝ ꯑꯗꯨꯝ ꯊꯝꯈ꯭ꯔꯦ ꯇꯧꯗꯕꯤꯗ ꯑꯗꯨ ꯃꯅꯝ ꯆꯦꯜꯂꯛꯄꯅꯤꯅ
ꯃꯅꯝꯗꯤ ꯆꯦꯜꯂꯅꯤ ꯍꯣꯏ ꯀꯝꯐꯣꯔꯠꯇꯣ ꯍꯥꯞꯄꯗꯤ ꯈꯔꯗꯤ ꯐꯕꯅꯤ
ꯍꯣꯏ ꯀꯝꯐꯣꯠꯁꯨ ꯍꯥꯞꯍꯧꯗ꯭ꯔꯦ ꯑꯗꯨꯒꯤ ꯑꯦ ꯉꯁꯤꯁꯨ ꯁꯨꯒꯦ ꯁꯨꯒꯦ ꯍꯥꯏꯔ ꯑꯃꯨꯒ ꯉꯁꯤꯁꯦ ꯃꯩ ꯉꯥꯏꯍꯥꯛ ꯂꯥꯛꯑꯝꯃꯦ
ꯎꯝ
ꯑꯃꯨꯛꯀ ꯑꯃꯨꯛꯀ ꯃꯨꯠꯈ꯭ꯔꯦ ꯑꯗꯨꯒꯤ
ꯎꯝ
ꯑꯗꯨꯝ ꯊꯝꯃꯒ ꯂꯩꯔꯦ ꯍꯧꯖꯤꯛꯁꯦ
ꯑꯃꯨꯛ ꯃꯨꯠꯂꯦ ꯑꯃꯨꯛ ꯂꯥꯛꯑꯦ ꯉꯥꯏꯍꯥꯛ ꯉꯥꯏꯍꯥꯛ ꯇꯧꯔꯒ ꯃꯩꯁꯤꯁꯨ ꯕꯦꯔꯥ ꯌꯥꯝ ꯇꯥꯏꯌꯦꯕ ꯊꯕꯛ ꯁꯨꯕ ꯌꯥꯗꯦꯕ
ꯐꯣꯟ ꯆꯥꯔꯖ ꯇꯧꯕꯁꯨ ꯌꯥꯗꯦꯕ ꯍꯧꯖꯤꯛꯁꯦ ꯑꯗꯨꯒꯤ ꯅꯨꯡꯗꯥꯡꯗ ꯑꯃꯨꯛꯀ ꯂꯥꯛꯑꯦ ꯑ ꯑꯩꯈꯣꯏꯒꯤ ꯃꯩꯁꯤ
ꯑꯃꯨꯛ ꯃꯨꯠꯂꯅꯤ
ꯎꯝ ꯅꯨꯡꯗꯥꯡꯗꯗꯤ ꯃꯩꯁꯤ ꯄꯨꯂꯞ ꯁꯤꯖꯤꯟꯅꯕꯅꯤꯅꯀꯣ
ꯎꯝ
ꯋꯥꯁꯤꯡ ꯃꯦꯆꯤꯟ ꯎꯪꯕ ꯉꯝꯗꯦꯕ ꯃꯩ ꯁꯣꯜꯂꯦꯕ ꯑꯩꯈꯣꯏꯒꯤꯁꯦ ꯑꯗꯨꯒꯤ ꯑꯗꯨꯝ ꯅꯨꯡꯊꯤꯜꯗ ꯁꯨꯒꯦ ꯁꯨꯒꯦ ꯈꯜꯂꯒ ꯉꯁꯤꯁꯨ ꯁꯨꯗꯕꯤꯗ ꯃꯩ ꯂꯥꯛꯇ꯭ꯔꯦ ꯎꯄꯥꯏ ꯂꯩꯇ꯭ꯔꯦ
ꯈꯨꯠꯅ ꯁꯨꯔꯣ ꯑꯗꯨꯗꯤ
ꯈꯨꯠꯇ ꯁꯨꯔꯒ ꯈꯨꯠꯇꯠꯕꯨꯗꯤ ꯁꯨꯔꯅꯤ ꯍꯣꯔꯦꯟ ꯅꯨꯡꯗꯥꯡꯗ ꯀꯥꯝꯐꯣꯠ ꯐꯖꯅ ꯊꯥꯊ ꯍꯥꯞꯊꯔꯒ
ꯎꯝ ꯈꯨꯠꯅ ꯈꯨꯠꯅ ꯁꯨꯕ ꯅꯠꯇ꯭ꯔꯗꯤ ꯎꯄꯥꯏ ꯂꯩꯔꯔꯣꯏ ꯃꯩ ꯉꯥꯏꯔꯗꯤ
ꯎꯝ ꯊꯕꯛ ꯑꯝꯇ ꯅꯪꯅꯔꯔꯣꯏ ꯑꯗꯨꯒ ꯑꯃꯨꯛꯀ ꯑꯗꯨ ꯃꯅꯝ ꯅꯝꯕꯗꯨ ꯍꯥꯞꯀꯅꯤ ꯃꯤꯅ ꯇꯠꯂꯒ ꯃꯅꯝ ꯅꯝ ꯁꯤꯒ ꯀꯥꯏꯅꯁꯨ ꯍꯥꯏꯕꯤꯔꯛꯀꯗꯧꯕꯅꯤꯅꯀꯣ ꯑ
ꯆꯠ ꯆꯠꯄ ꯌꯥꯔꯔꯣꯏꯕ ꯑꯗꯨꯒꯨꯝꯕ ꯂꯤꯠꯂꯒ ꯆꯠꯂꯗꯤ
ꯉꯪꯅ ꯑꯗꯨꯒ ꯉꯁꯤꯁꯨꯦ ꯁꯨꯒꯦ
ꯀꯩ ꯃꯅꯝꯅꯣ ꯀꯥꯏꯗꯒꯤꯅꯣ ꯍꯪꯉ
ꯍꯣꯏ ꯑꯁ ꯐꯤꯗ ꯃꯅꯝ ꯅꯝꯊꯤꯕꯁꯤꯀꯣ ꯑꯁ ꯅꯨꯡꯉꯥꯏꯇꯕꯅꯤ ꯏꯁꯥꯗꯁꯨ ꯆꯨꯕꯅꯦ ꯃꯅꯝꯗꯣ
ꯎꯝ ꯍꯣꯏ
ꯌꯥꯝ ꯑꯃꯨꯛ ꯁꯨꯗꯣꯛꯇ꯭ꯔꯗꯤ ꯌꯥꯗꯕꯅꯦ ꯃꯅꯝꯗꯤ ꯃꯥꯡꯗꯕꯅꯤ
ꯃꯥꯡꯉꯨ ꯍꯥꯏꯕꯁꯨ ꯀꯌꯥ ꯌꯥꯗꯦꯕ
ꯍꯣꯏ
ꯐꯤ ꯁꯨꯕꯗꯤ ꯂꯣꯏꯈ꯭ꯔꯦ ꯅꯪꯒꯤꯗꯤ
ꯑ ꯂꯣꯏꯗꯣꯏꯗ ꯍꯧꯖꯤꯛ ꯈꯛꯇ ꯍꯧꯕꯗ ꯉꯥꯏꯔꯤꯅꯦ ꯀꯩ ꯃꯊꯦꯜ ꯆꯥꯔꯒꯦ ꯁꯤꯗꯤ ꯀꯔꯤ ꯃꯊꯦꯜ ꯆꯥꯔꯒꯦ ꯀꯔꯤ ꯃꯊꯦꯜ ꯆꯥꯔꯒꯦ ꯁꯤꯗꯤ ꯀꯩ ꯃꯦꯦ
ꯇꯥꯕ꯭ꯔꯣ ꯑꯩꯅ ꯉꯥꯡꯕꯁꯦ
ꯍꯥꯥ
ꯍꯜꯂꯣ ꯇꯥꯕ꯭ꯔꯣ ꯑꯩꯒꯤ ꯑꯩꯒꯤ ꯈꯣꯟꯖꯦꯜꯁꯦ
ꯍꯧꯖꯤꯛꯇꯣ ꯇꯥꯗꯕꯩꯅꯦ ꯑꯩ ꯍꯟꯖꯤꯟ ꯍꯟꯖꯤꯟ ꯍꯪꯉꯤꯗꯣ ꯇꯥꯕ꯭ꯔꯣ ꯑꯩꯗꯤ
ꯅꯪꯒꯤꯗꯤ ꯇꯥꯏ ꯑꯩꯒꯤꯗꯤ ꯅꯪ ꯇꯥꯗ꯭ꯔ ꯃꯥꯜꯂꯦ
ꯑꯥ
ꯍꯧꯖꯤꯛꯇꯤ ꯇꯥꯔꯕ꯭ꯔꯥ
ꯍꯧꯖꯤꯛꯇꯤ ꯍꯣꯏ ꯐꯖꯅ ꯇꯥꯔꯦ ꯀꯩ ꯃꯊꯦꯜ ꯆꯥꯔꯒꯦ ꯉꯁꯤꯗꯤ
ꯗꯥꯜꯒ ꯅ꯭ꯌꯨꯇ꯭ꯔꯔꯤ ꯂꯥꯊꯣꯡꯕ ꯑꯣꯏꯅ ꯆꯥꯔꯦ ꯉꯁꯤꯗꯤ
ꯑꯣ ꯌꯥꯝ ꯍꯥꯎꯕꯅꯦ ꯑꯗꯨꯁꯨ
ꯍꯣꯏ ꯑꯦꯃꯥꯔꯖꯦꯟꯁꯤꯒꯤ ꯏꯟꯁꯥꯡꯒꯤꯗꯃꯛ ꯑꯗꯨꯗꯤ ꯌꯥꯝꯅ ꯍꯥꯎꯔꯕꯅꯤ ꯎꯝ ꯗꯥꯏꯔꯦꯛ ꯀꯨꯀꯔꯗ ꯄꯠ ꯀꯥꯝꯍꯟꯕꯗꯨ ꯑꯩꯈꯣꯏꯗꯤ ꯆꯥꯛ ꯏꯟꯁꯥꯡ ꯊꯣꯡꯗꯕꯅꯤꯅ ꯌꯨꯝꯗ ꯏꯆꯟ ꯅꯨꯄꯤꯅ ꯊꯣꯡꯕꯅꯤꯅ ꯃꯥꯅ ꯑꯊꯣꯡ ꯑ ꯊꯣꯡꯕꯗꯨ ꯇꯥꯔꯦ
ꯑꯗꯨꯅ ꯆꯤꯜꯍꯥꯎ ꯊꯤꯕ ꯌꯥꯗ꯭ꯔꯦ ꯊꯣꯡꯗꯕ ꯃꯤꯗꯤ
ꯍꯣꯏꯣꯏ ꯊꯣꯡꯗꯕ ꯃꯤꯅꯤꯅ ꯑꯗꯨꯣ ꯍꯥꯎꯇꯦ ꯍꯥꯏꯔꯒꯗꯤ ꯑꯃꯨꯛꯀ ꯃꯣꯏꯅ ꯉꯥꯡꯉꯛꯀꯗꯕꯗꯤ ꯑꯗꯨ ꯑꯣꯏꯔꯒꯗꯤ
ꯅꯣꯏ ꯊꯣꯡꯉꯣ ꯍꯥꯏꯔꯅꯦꯕ
ꯎꯝ
ꯅꯣꯏꯗꯤ ꯊꯣꯡꯗꯔ ꯀꯩꯒꯤ ꯑꯦꯁ ꯍꯥꯎꯋꯦ ꯍꯥꯎꯗꯦꯒ ꯍꯥꯏꯔꯤꯅꯦꯒꯥꯏꯅ ꯍꯥꯏꯔꯛꯀꯅꯦꯕ
ꯍꯣꯏ ꯑꯗꯨꯒꯤ ꯏꯆꯟꯅꯨꯄꯤꯅ ꯏꯕꯥꯅꯤ ꯍꯦꯛ ꯍꯦꯛ ꯈꯠꯅꯕꯁꯦ ꯌꯦꯟꯁꯥꯡ ꯍꯧꯇꯦꯕꯨ ꯍꯥꯏꯔꯗꯤ ꯍꯧ ꯑꯩꯈꯣꯏ ꯏꯅꯃ ꯑꯃ ꯄꯨꯁꯤꯜꯂꯛꯑꯣ ꯑꯃ ꯊꯣꯡꯍꯜꯂꯛꯑꯣ ꯑꯗꯨꯒ ꯍꯥꯎꯏ ꯍꯥꯎꯇꯤꯗꯨ ꯍꯥꯏꯔꯛꯑꯅꯤ ꯍꯥꯏꯌꯦ
ꯑꯥ ꯑꯗꯨ ꯑꯣꯏꯔꯗꯤ ꯍꯥꯎꯇꯦ ꯍꯥꯏꯔꯁꯨ ꯍꯥꯎꯗ꯭ꯔꯁꯨ ꯍꯥꯎꯇꯦ ꯍꯥꯏꯕꯗꯤ ꯍꯥꯎꯔ ꯁꯨ ꯍꯥꯎꯇ꯭ꯔꯁꯨ ꯍꯥꯎꯋꯦꯅ ꯑꯗꯨꯝ
ꯍꯣꯏ ꯍꯣꯏꯍꯣꯏ ꯑꯆꯨꯝꯕꯃꯛꯅꯤ ꯑꯗꯨꯗꯤ ꯏꯖꯠ ꯑꯃꯗ ꯀꯊꯨꯝ ꯂꯥꯛꯑꯁꯣ ꯍꯥꯎꯍꯦ ꯍꯥꯏꯕꯗꯣ
ꯁꯥꯔꯁꯨ ꯊꯥꯗꯦ ꯇꯍꯥꯎꯕꯗ ꯆꯥꯔꯗꯤꯕ
ꯅꯪꯗꯤ ꯐꯦꯃꯤꯂꯤ ꯃꯤ ꯀꯌꯥ ꯑꯣꯏꯒꯦ
ꯑꯩꯈꯣꯏꯗꯤ ꯃꯤ ꯌꯥꯝꯃꯦ ꯃꯤ ꯇꯔꯨꯛ ꯇꯔꯦꯠ ꯂꯩꯌꯦ
ꯑꯁ ꯑꯗꯨꯗꯤ ꯑꯩꯈꯣꯏꯒꯤ ꯗꯕꯜꯅꯤꯅꯦ ꯑꯩꯈꯣꯏ ꯃꯤꯅ ꯑꯣꯏꯔꯝꯕꯁꯦ
ꯎꯝ ꯅꯣꯏꯗꯤ ꯃꯤ ꯀꯌꯥꯝ ꯂꯩꯒꯒꯦ
ꯑꯩꯈꯣꯏꯁꯤ ꯃꯤ ꯃꯔꯤ
ꯑꯣ ꯃꯤ ꯃꯔꯤꯗꯤ
ꯎꯝ ꯃꯤ ꯃꯔꯤ ꯑꯣꯏꯌꯦ ꯑꯩꯈꯣꯏꯁꯦ
ꯎꯝ
ꯃꯤ ꯃꯔꯤ ꯍꯥꯏꯕ ꯈꯛꯇꯅꯦ ꯑꯌꯥꯝꯕꯗꯤꯛ ꯍꯥꯏꯗꯤ ꯅꯨꯡꯁꯥꯡ ꯑꯊꯧꯕ ꯊꯤꯕꯤꯃꯟꯕꯒꯤ ꯑꯅꯝꯕ ꯍꯣꯇꯦꯜꯗ ꯍꯣꯇꯦꯜꯗ ꯆꯥꯕꯁꯨ ꯃꯔꯛ ꯃꯔꯛꯇ ꯑꯗꯨꯝ ꯆꯠ ꯍꯦꯕ ꯁꯇꯥꯁꯤꯗꯗꯤ
ꯎꯝ
ꯑ ꯁꯇꯗꯤꯁ ꯑꯗꯨꯗꯤ ꯏꯆꯟꯅꯨꯄꯤꯁꯤ ꯆꯥꯛ ꯊꯣꯡꯉꯣ ꯏꯃꯥꯈꯣꯏ ꯆꯥꯅꯉꯥꯏꯗꯣ ꯍꯥꯏꯅ ꯇꯣꯡꯍꯜꯂꯒ ꯑꯩꯅ ꯍꯦꯛ ꯄꯨꯊꯣꯛꯑꯅꯤꯃ
ꯎꯝ
ꯇꯣꯡꯍꯜꯂꯒ ꯂꯥꯛꯑꯣ ꯉꯗꯤ ꯁꯥꯇꯔꯗꯣꯅꯤꯅ ꯆꯥꯔꯖ ꯅꯪꯅꯕ ꯍꯣꯄꯦꯜꯗ ꯆꯥꯔꯨꯔꯒ ꯍꯜꯂꯛꯀꯦ ꯍꯥꯏꯅ ꯃꯥꯅ ꯑꯗꯨꯗ ꯍꯔꯥꯎꯕꯕꯁꯤꯗꯤ ꯂꯣꯏꯔꯦ
ꯑꯥ
ꯑꯗꯣ ꯍꯣꯏ
ꯀ ꯀꯃꯤ
ꯍꯧꯖꯤꯛꯀꯥꯟꯁꯤ ꯃꯥꯁꯦ ꯂꯥꯏꯅꯥ ꯑꯃ ꯅꯥꯕꯅꯦꯕ ꯏꯆꯟꯅꯨꯄꯤꯁꯦ
ꯑꯣ ꯀꯩ ꯀꯩ ꯅꯥꯔꯤꯅꯣ
ꯁꯥꯎꯒ ꯄꯪꯁ ꯗ ꯁꯥꯎꯕꯒꯤ ꯂꯥꯏꯅꯥ ꯑꯃ ꯅꯥꯏ ꯍꯧꯖꯤꯛꯀꯥꯟꯁꯦ ꯍꯣꯏ ꯑꯗꯨꯒꯤ
ꯊꯩꯁꯦ ꯑꯗꯨꯗꯤ ꯁꯥꯎꯒꯟꯕꯩ ꯂꯥꯏꯅꯥꯗꯤ ꯁꯥꯎꯗꯅꯤꯡꯉꯥꯏ ꯀꯟꯅ ꯍꯣꯠꯅꯧ ꯀꯩꯅꯣ ꯍ
ꯑꯗꯨꯗꯒꯤ
ꯍ ꯍꯧꯒꯟꯕꯩ ꯂꯥꯏꯅꯥꯁꯤꯗꯤ ꯕꯤꯔꯥꯡꯍꯦ
ꯊꯥ ꯑꯃꯗ ꯑꯅꯤꯔꯛ ꯑꯅꯤꯔꯛ ꯇꯧꯋꯦ
ꯑꯣ
ꯑꯗꯨꯒꯤ ꯑꯩꯒꯤ ꯐꯤꯗꯨꯣ ꯃꯅꯝ ꯅꯝꯈ꯭ꯔꯦ ꯁꯨꯕꯤꯌꯣ ꯍꯥꯏꯔꯁꯨ ꯅꯥꯈꯨꯟ ꯂꯩꯇ꯭ꯔꯣ ꯁꯨꯑꯣ ꯍꯥꯏꯔꯛꯄꯗꯒꯤ ꯑꯩꯁꯨ ꯇꯟꯥꯟꯕꯒ ꯑꯩꯅ ꯃꯥꯅ ꯃꯣꯏ ꯃꯣꯏ ꯌꯨꯅꯤꯚꯔꯁꯤꯇꯤꯒꯤ ꯑꯦꯛꯁꯀꯥꯔꯁꯟ ꯆꯠꯀꯅꯤ ꯍꯥꯏꯕ ꯑꯗꯨꯒꯤ ꯃꯣꯏ ꯀꯣꯂꯦꯖꯀꯤ ꯀꯣ
ꯎꯝ
ꯃꯥꯒꯤ ꯈꯔ ꯄꯩꯁꯥ ꯍꯥꯞꯄꯤꯌꯣ ꯍꯥꯏꯕꯗꯣ ꯑꯩꯅ ꯈꯔꯗꯤ ꯍꯥꯞꯄꯤꯕꯅꯦ ꯑꯗꯣ ꯃꯥꯅ ꯍꯥꯏꯕ ꯑꯦꯃꯣꯟꯃꯛꯇꯨꯗꯤ ꯑꯩꯅ ꯍꯥꯞꯄꯤꯗꯕ ꯑꯗꯒꯤ ꯃꯥꯅ ꯑꯩꯉꯣꯟꯗ ꯁꯥꯎꯕꯁꯦ ꯌꯛꯐꯕꯗꯣ ꯉꯁꯤꯗꯤ ꯈꯔꯗꯤ ꯁꯥꯎꯕ ꯐꯔꯦ ꯇꯪꯈꯥꯏ ꯇꯪꯈꯥꯏꯃꯨꯛꯇꯤ ꯄꯤꯕꯒꯤ ꯑꯗꯨ
ꯑꯗꯨ ꯑ ꯊꯥꯎꯔꯗꯤ ꯑꯗꯨ ꯍꯦꯛ ꯇꯧꯒꯅꯦ ꯊꯥꯗꯅꯤ ꯁꯄꯗ
ꯅꯣꯏꯁꯨ ꯇꯧꯔꯝꯒꯅꯤꯅꯦꯀꯣ ꯑꯗꯨ ꯑꯗꯨꯒꯤꯗꯨꯗꯤ
ꯑꯗꯨ ꯑꯗꯨ ꯇꯧꯔꯗꯤ ꯈꯔ ꯁꯥꯎꯅꯤꯡꯕꯗꯨ ꯐꯩꯗꯅ
ꯅꯣꯏꯁꯨ ꯅꯣꯏꯁꯨ ꯍꯦꯛ ꯇꯧꯕ꯭ꯔꯥ ꯑꯗꯨꯒꯨꯝꯕꯁꯦ
ꯇꯧꯋꯤꯗ ꯇꯧꯗ꯭ꯔꯗꯤ ꯀꯩꯅꯣ ꯑꯩꯈꯣꯏ ꯆꯤ ꯃꯤꯅꯤ ꯀꯩꯅꯣ
ꯍꯥꯏꯗꯤ ꯅꯕꯨꯡꯁꯤꯡꯗ ꯍꯥ
ꯍꯣꯏ ꯑꯗꯨꯒ ꯄꯤꯔꯗꯤ ꯑꯩ ꯑꯗꯨꯒ ꯄꯤꯔꯗꯤ ꯁꯨ ꯁꯨ ꯍꯥꯏꯗ꯭ꯔꯁꯨ
ꯊꯧꯗꯝ
ꯑꯗꯨꯒ ꯑꯃꯨꯃꯨꯛ ꯁꯥꯎꯕ ꯃꯇꯝꯗꯅ ꯑꯩ ꯈꯛꯇ ꯐꯤ